ꯑꯕ꯭ꯔꯣ ꯑ
ꯂꯣꯏꯔꯦ
ꯑꯥ
ꯦꯔꯅꯤꯅ ꯄꯄ ꯄꯄ ꯑꯦꯂ ꯏꯇ꯭ꯔꯦ ꯑꯦꯗꯤ ꯊꯣꯏꯖꯔꯦꯒꯂꯦꯕ
ꯎꯝ ꯑꯗꯨ ꯑꯩ ꯉꯥꯛꯄꯗꯨꯁꯨ ꯀꯣ
ꯊꯥꯔꯛꯑꯦꯕꯣ ꯑꯥ
ꯅ ꯀꯗꯁꯨ ꯑꯗꯨ ꯅꯍꯥꯟꯅꯤꯒ
ꯑꯗꯨꯝ ꯂꯩꯒꯗ꯭ꯔꯥꯅꯦ
ꯑ
ꯑꯩꯍꯥꯟ ꯀꯗ ꯀꯔꯤ ꯉꯥꯡꯉꯗꯤ ꯄꯨꯟꯅ ꯉꯥꯡꯕ ꯉꯥꯡꯅꯗꯤ ꯆꯞ ꯂꯦꯞꯄ
ꯎꯝ
ꯏꯃꯥꯟꯅꯕꯤꯗ ꯑꯩ ꯍꯧꯖꯤꯛ ꯍꯥꯏꯔꯦꯔꯤꯕ ꯍꯥꯏꯔꯝ
ꯎꯝ
ꯀ꯭ꯂꯥꯁ ꯂꯦꯚꯦꯟ ꯌꯨꯝꯒꯤ ꯚꯔꯥꯗꯨꯣ ꯂꯩꯔꯦ ꯍꯥꯏꯔ ꯀꯥꯟꯗ ꯃꯥ ꯑꯣ ꯍꯥꯏꯌꯦꯕ ꯃꯥ ꯀ꯭ꯂꯥꯁ ꯂꯩꯕꯅꯤꯅ ꯋꯥ ꯑꯗꯣ
ꯑꯥ
ꯐꯖꯅ ꯍꯥꯏꯔꯝꯕ ꯌꯥꯗ꯭ꯔꯕꯅꯤꯅ ꯑꯣ ꯍꯥꯏꯔꯒ ꯑꯁ ꯅꯪꯅ ꯑꯃꯨꯛ ꯊꯥꯔꯛꯄꯗꯣ ꯑꯃꯃꯨ ꯑꯣꯗ ꯂꯩꯇ꯭꯭ꯔꯦ ꯍꯥꯏꯕ꯭ꯔ ꯇꯂꯦ ꯍꯥꯏ
ꯎꯝ ꯁꯨꯝ ꯑꯩ ꯑꯇꯣꯞꯄꯁꯨ ꯍꯥꯡꯕꯤꯒꯦ ꯁꯤ ꯂꯥꯛꯄꯗꯨꯀꯣ ꯌꯨꯝ ꯌꯨꯝ ꯑꯁꯥꯎ ꯌꯨꯝ ꯑꯁꯥꯎ ꯁꯣꯕ ꯌꯥꯝ ꯂꯩꯌꯦ ꯑꯗꯨꯒꯤ ꯀꯩꯅꯣ
ꯑꯆꯧꯕ ꯑꯆꯧꯕ ꯍꯥꯏꯁꯦ ꯐꯪꯗꯦꯅꯦ ꯃꯥ ꯁꯀꯨꯜꯗꯨ ꯀꯌꯥꯅ ꯇꯣ ꯃꯥꯂꯦꯅꯦ
ꯍꯣꯏ ꯣꯏ ꯑꯥ ꯑꯩꯈꯣꯏ ꯑꯩꯈꯣꯏ ꯃꯐꯝꯗꯒꯤ ꯑꯩꯈꯣꯏ ꯃꯐꯝꯗꯒꯤꯁꯨ ꯂꯥꯞꯄꯤꯅꯦ
ꯎꯝ ꯂꯥꯞꯄꯦꯕ
ꯂꯥꯞꯄꯦ ꯂꯥꯞꯄꯦꯅ ꯑꯩꯅ ꯍꯥꯏꯕ ꯃꯐꯝꯗꯒꯤꯗꯩ ꯃꯣꯏꯒꯤ ꯁ꯭ꯀꯨꯜ ꯑꯗꯨꯗꯤ ꯂꯥꯞꯄꯦꯗꯅ ꯅꯣꯏꯁꯨ ꯑꯥ ꯃꯈꯥꯗꯅꯤꯅ ꯃꯣꯏꯁꯦ ꯅꯣꯏꯁꯦ ꯕꯥꯁ ꯀꯨꯝꯕ ꯆꯠꯄ꯭ꯔꯣ ꯁ꯭ꯀꯨꯜ
ꯎꯝ
ꯁ꯭ꯀꯨꯜ ꯕꯁ ꯀꯨꯝꯕ ꯆꯠꯄ꯭ꯔꯣ ꯃꯣꯏꯁꯦ
ꯑ ꯈꯪꯗꯦ ꯀꯃꯥꯏꯅ ꯈꯪꯗꯦꯌꯦ ꯈꯪꯗꯦꯀꯣ
ꯎ
ꯃꯥꯗꯣ ꯕꯖꯥꯔ ꯌꯧꯔꯛꯅꯤꯉꯥꯏ ꯃꯌꯥꯝ ꯂꯝꯕꯤꯗꯣ ꯕꯖꯥꯔꯗꯒꯤ ꯌꯥꯝ ꯂꯥꯞꯄꯦꯕ ꯑꯃ ꯂꯩꯕꯗꯣ ꯍꯧꯖꯤꯛꯁꯦ ꯎꯝ ꯑꯣꯄꯣꯒꯨꯝꯕ ꯈꯔ ꯇꯣꯡꯉꯒ ꯑꯃꯨꯛ ꯂꯥꯛꯀꯅꯤ ꯑꯗꯨ ꯕꯖꯥꯔꯗꯒꯤꯅ ꯑꯃꯨꯛ ꯁ꯭ꯀꯨꯜꯗ ꯆꯠꯀꯅꯤ ꯇꯧꯋꯦꯕ ꯃꯥꯗꯣ
ꯃꯣꯏ ꯁ꯭ꯀꯨꯜꯒꯤꯗꯤ ꯑ ꯃꯈꯥꯗꯅꯤꯅ ꯖꯔꯒꯤ ꯃꯈꯥ
ꯂꯩꯔꯤꯗꯤ ꯍꯥꯏꯒ꯭ꯔꯣꯅꯦ
ꯑꯥ ꯃꯣꯏꯒꯤ ꯁ꯭ꯀꯨꯜꯗꯨ ꯃꯈꯥꯔꯣꯝꯗꯅꯤꯅ
ꯇꯤꯝꯕ꯭ꯔꯥꯅ
ꯑꯩꯔꯣ ꯑꯩ ꯊꯕꯛ ꯆꯤꯟꯗꯦꯗ ꯑꯩꯗꯤ ꯑꯗꯨꯝ ꯃꯊꯛꯇ ꯂꯦꯞꯂꯒ ꯂꯩꯕꯅꯤ꯫ ꯇꯥꯕ꯭ꯔꯣ ꯅ꯭ꯋꯦꯔꯥꯛꯁꯦ ꯅꯨꯡꯉꯥꯏꯇꯦ
ꯅꯨꯡꯁꯥ ꯁꯥꯗ꯭ꯔ ꯅꯪ ꯊꯕꯛ ꯇꯧꯔꯤꯗꯣ꯫
ꯑꯥ ꯑꯩ ꯊꯕꯛ ꯇꯧꯗꯦ ꯑꯗꯨꯒꯤ ꯉꯁꯥꯏꯒꯤ ꯃꯐꯝꯗꯣ ꯂꯩꯕꯅꯤꯗ꯫
ꯑꯥ
ꯃꯊꯛꯇ ꯌꯦꯟꯒꯤ ꯃꯔꯛꯇ꯫ ꯑꯗꯨꯝ ꯂꯦꯞꯄꯒ ꯂꯩꯕꯅꯦ ꯅꯨꯡꯁꯤꯠ ꯂꯧ ꯂꯧꯕꯀꯣ ꯁꯥꯃꯟꯕꯒꯤ꯫
ꯌꯦꯟ ꯐꯥꯒꯦ ꯍꯥꯏꯔꯣ꯫
ꯎꯝ ꯌꯦꯟ ꯆꯥꯒꯅꯣ ꯍꯥꯏꯕꯤꯗ ꯑꯗꯨꯝ ꯌꯦꯡꯕꯅꯦ ꯆꯥꯕ ꯌꯥꯗꯕꯅꯤꯅ꯫
ꯑꯦ
ꯎꯝ
ꯕꯦꯔ ꯀꯥꯒꯅꯤꯀꯣ ꯏ ꯕꯟꯅꯤ꯫
ꯏꯍꯤꯡꯗ
ꯅꯪꯉꯣꯟꯅ ꯇꯩꯅꯩꯅꯔꯛꯀꯅꯤ ꯀꯅꯥꯅ ꯃꯊꯛꯇ ꯌꯦꯟ ꯃꯊꯛꯇ ꯇꯣꯏꯅ ꯑꯥ ꯀꯦꯃꯦꯔꯥ ꯄꯥꯟꯗ꯭ꯔꯥ
ꯥ ꯀꯦꯃꯦꯔꯥ ꯄꯥꯟꯗꯦ ꯃꯈꯥꯗꯗꯤ ꯄꯥꯜꯂꯦ꯫ ꯑꯣ ꯀꯦꯃꯦꯔꯥ ꯄꯥꯟꯗꯦ ꯑ ꯃꯈꯥꯗꯗꯤ ꯄꯥꯜꯂꯦ꯫
ꯃꯊꯛꯇꯗꯤ ꯀꯔꯤꯁꯨ ꯍꯥꯞꯇꯦ ꯐ꯭ꯔꯤꯅꯤ
ꯀꯅꯥ ꯀꯅꯥꯅꯣ ꯁꯦ ꯃꯊꯛꯇ ꯇꯣꯏ ꯂꯥꯛꯑꯦ ꯍꯥꯏꯅꯦ
ꯃꯣꯏꯁꯨ ꯑꯗꯨꯝ ꯅꯤꯇꯤ ꯀꯥꯏ ꯅꯨꯡꯁꯤꯠ ꯂꯥꯎꯅꯤꯉꯥꯏꯀꯣ ꯃꯣꯏꯅ ꯃꯈꯥ ꯃꯈꯥꯗ ꯂꯩꯕꯅꯤꯅ ꯇꯏꯀꯣ ꯇꯕ꯭ꯔꯣ ꯑꯩꯒꯤ ꯈꯣꯟꯖꯦꯜꯁꯦ ꯇꯥꯒꯨꯝ ꯇꯥꯕꯒꯨꯝ ꯇꯧꯏꯅꯦ
ꯑꯥ ꯕꯣꯜ ꯌꯦꯡꯉꯒ ꯅꯪ ꯇꯧꯔꯗꯤ ꯅꯨꯡꯉꯥꯏꯅꯤꯅꯦ
ꯎꯝ ꯕꯣꯜꯁꯦ ꯑꯥ ꯇꯥꯏ ꯑꯥ ꯑꯁ ꯍꯟꯗꯛꯁꯦ ꯃꯔꯥꯡ ꯀꯥꯏꯅ ꯇꯨꯝꯗꯦꯅꯦ ꯕꯣꯜ ꯌꯦꯡꯕꯒꯤꯀꯣ
ꯑꯗꯨꯗꯅꯦ ꯑꯩ ꯕꯣꯜ ꯌꯦꯡꯅꯤꯡꯗ꯭ꯔꯤꯁꯦ
ꯎꯝ ꯑꯌꯨꯛ ꯉꯟꯇ ꯍꯧꯈꯠꯀꯅꯤ ꯃꯤꯀꯞ ꯊꯣꯛꯇ꯭ꯔꯗꯤ
ꯇꯨꯝ ꯇꯨꯝꯕ ꯃꯤꯀꯨꯞ ꯀꯥꯏꯌꯦꯕ ꯕꯣꯜ ꯌꯦꯡꯉꯗꯤ
ꯕꯣꯜ ꯌꯦꯡꯕ ꯃꯇꯝꯗꯤ ꯏꯟꯁꯥꯡ ꯑꯍꯥꯎꯕ ꯆꯥꯒꯗꯕꯅꯤꯅꯦ ꯃꯔꯥꯡ ꯀꯥꯏꯅ ꯇꯨꯝꯗꯕꯗꯒꯤꯀꯣ
ꯑꯥ ꯅꯣꯏꯒꯤꯗꯤ ꯀꯩꯝ ꯋꯥ ꯀꯩꯝ ꯋꯥꯅꯤꯡꯉꯥꯏ ꯂꯩꯇ꯭ꯔꯦꯗꯅ
ꯎꯝ ꯑꯗꯨꯏ ꯑꯗꯨꯒꯤꯁꯨ ꯁꯅꯥꯕꯅꯤꯅ ꯑꯀꯟ ꯑꯀꯟꯕ ꯀꯟꯇ꯭ꯔꯤꯗ ꯊꯦꯡꯅꯕꯅꯤꯅ ꯅꯥ ꯅꯣꯏꯒꯤꯁꯦ ꯍꯧꯖꯤꯛꯄꯨꯗꯤ ꯑꯈꯣꯏ ꯀꯟꯇ꯭ꯔꯤꯗꯤ ꯗꯥꯏꯔꯦꯛ ꯀ꯭ꯋꯥꯇꯔꯗ ꯆꯪꯔ ꯆꯪ ꯆꯪꯔꯛꯀꯅꯤ ꯏꯖꯤꯞꯁꯦ ꯌꯥꯝ ꯀꯩꯅꯣ ꯀꯟ ꯑꯀꯟꯕ ꯀꯟꯇ꯭ꯔꯤ ꯅꯠꯇꯦꯕ
ꯌꯨꯝꯗ ꯑꯗꯨꯝ ꯃꯔꯛ ꯃꯔꯛ ꯆꯠꯄ꯭ꯔꯥ
ꯌꯨꯝ ꯑꯣ ꯃꯔꯛ ꯃꯔꯛ ꯆꯠꯂꯦ ꯑꯥ ꯑꯃꯨꯛꯀꯥ ꯀꯨꯝꯂꯛꯄ ꯑꯈꯣꯏ ꯌꯨꯝ ꯆꯠꯄ
ꯏꯁ ꯏꯔꯥꯡ ꯃꯇꯥꯁꯤꯒ ꯆꯠꯄ ꯌꯥꯕ꯭ꯔꯥꯅꯦ
ꯑꯗꯨꯝ ꯃꯔꯛ ꯃꯔꯛꯇ ꯍꯣꯏ ꯇꯨꯝ ꯆꯠꯂꯦꯅꯦ
ꯏꯔꯥꯡꯉ ꯂꯩꯁꯨ ꯑꯗꯨꯝ ꯌꯥꯕ꯭ꯔꯕ
ꯑꯗꯨ ꯑꯗꯨꯝ ꯆꯠꯂꯦ ꯑꯣ ꯎꯝ ꯆꯠꯂꯤꯗ ꯅꯣꯏ ꯅꯣꯏꯗꯤ ꯀꯣꯂꯦꯖ ꯀꯣꯂꯦꯖꯇꯤ ꯅꯪ ꯀꯥꯏꯗ ꯇꯝꯕ꯭ꯔꯣ
ꯀꯣꯂꯦꯖ ꯈ ꯈꯨꯟ ꯅꯠꯇꯦ ꯈꯨꯟ ꯅꯠꯇꯦ ꯇꯝꯄꯥꯛ
ꯑꯥ ꯇꯝꯄꯥ ꯅꯠꯇꯕꯗꯔꯣ ꯑꯆꯥ ꯑꯠꯆꯥ ꯑꯆꯥ ꯑꯩ ꯈꯪꯉꯤꯅꯦ ꯑꯗꯨꯗꯤ ꯑꯃꯨꯀꯥ ꯁꯤꯗ ꯄꯥꯎꯒꯅ ꯀꯣꯆꯤꯡꯒꯨꯝꯕ ꯂꯧꯕ꯭ꯔꯣ ꯑꯦꯛꯖꯥꯝ ꯊꯥꯅꯤꯡꯉꯥꯏ
ꯀꯩꯝ ꯇꯧꯗꯦꯗ ꯑꯗꯨꯝ ꯔꯦꯟꯗ ꯂꯩꯔꯤꯅꯦ ꯑꯩꯁꯦ
ꯑꯥ ꯑꯆꯥ ꯑꯆꯥ ꯊꯕꯛꯀꯨꯝꯕ ꯇꯧꯕ꯭ꯔꯅꯦ
ꯇꯧꯗꯦ
ꯅꯨꯄꯤꯗꯤ ꯃꯦꯀꯞꯀꯨꯝꯕ ꯇꯧꯅꯤꯡꯉꯥꯏ ꯌꯥꯝ ꯍꯩꯗꯅ ꯅꯨꯄꯤ ꯈꯣꯏꯗꯤ
ꯃꯦꯀꯞ ꯑꯁ ꯇꯦꯂꯦꯟ ꯌꯥꯎꯗꯦ ꯑꯗꯣ ꯅꯨꯄꯤ ꯑꯣꯏꯔꯁꯨ ꯑꯗꯨꯗꯨꯥ ꯍꯧꯇꯥꯝꯅꯤꯅ ꯐꯪꯁꯟꯒꯨꯝꯕ ꯄ꯭ꯔꯣꯒꯥꯝꯒꯨꯝꯕ ꯂꯩꯔꯁꯨ ꯀꯦꯕ ꯍꯩꯇꯕꯅꯤꯅ ꯑꯗꯨꯝ ꯕꯦꯔꯥ ꯀꯥꯔꯤꯝꯅꯦ ꯅꯨꯄꯤ ꯑꯣꯏꯔꯁꯨ
ꯑꯗꯨ ꯀꯦ ꯀꯦꯗꯕꯅ ꯐꯥꯏꯗ ꯁꯤꯝꯄꯜꯅꯀꯣ ꯏꯆꯝ ꯆꯝꯕꯅ ꯐꯩ
ꯑꯗꯨ ꯑꯣꯏꯔꯁꯨ ꯈꯔ ꯀꯩꯅꯣ ꯌꯥꯝ ꯀꯦꯗꯕꯤ ꯈꯔ ꯈꯔ ꯀꯦꯕ ꯍꯥꯏꯔꯗꯤ ꯐꯥꯏꯗꯅ
ꯑꯥꯎ
ꯄꯤꯁꯨꯝ ꯐꯥꯎ ꯐꯖꯅ ꯐꯣꯏꯕ ꯍꯥꯏꯩꯗꯦ ꯀꯥꯏ
ꯑ ꯁꯣꯝꯒ ꯁ ꯁ ꯎꯝ ꯄꯤꯁꯣ ꯃꯨꯛꯁꯨ ꯌꯥꯝ ꯌꯥꯝ ꯁꯥꯟꯅꯒ ꯍꯥꯞꯄꯗꯣ ꯌꯦꯦꯡꯕ ꯅꯨꯡꯉꯥꯏꯇꯦ ꯆꯕꯤ ꯃꯥꯂꯦꯕ
ꯎꯝ
ꯃꯥꯒꯤ ꯆꯤꯟꯈꯣꯏꯁꯨ ꯀꯣ ꯌꯥꯝ ꯇꯥꯡ ꯅꯥꯅ ꯇꯥꯏꯔꯛꯎꯀꯣ
ꯑꯥ ꯎꯝ
ꯑꯗꯨꯗꯤ ꯍꯨꯃꯥꯡ ꯊꯣꯛꯑꯔꯗꯤ ꯑꯃꯨꯛꯀ ꯂꯣꯏꯅꯃꯛꯨꯛ ꯆꯠꯊꯣꯛꯀꯅꯤ ꯅꯣꯡꯒꯨꯝꯕ ꯆꯨꯕ ꯁꯇꯦꯟ ꯄꯥꯏꯔꯒ ꯅꯣꯡꯗ ꯆꯠꯂꯗꯤ
ꯑꯇꯥꯡꯕ ꯃꯦꯠꯀꯨꯝꯕ ꯇꯩꯔꯗꯤ ꯌꯥꯝ
ꯇꯁꯅ ꯀꯄꯂꯝꯂꯝ
ꯃꯥꯅ ꯑꯍꯟ ꯑꯣꯏꯕꯒꯤꯔ ꯈꯪꯗꯦ ꯈꯔꯛ ꯀꯦꯕ ꯍꯥꯏꯔꯦ ꯃꯥꯅ
ꯀꯦꯕꯁꯨ ꯀꯩꯅꯣꯒꯤ ꯂꯩꯌꯦꯗꯅ ꯌꯥꯝ ꯀꯦꯀꯟꯗꯕꯤꯗ ꯈꯤꯇꯪ ꯀꯦꯔꯒ ꯑꯗꯨꯝ ꯃꯤ ꯑꯗꯨꯝ ꯌꯦꯡꯕ ꯅꯨꯡꯉꯥꯏꯐꯝ ꯀꯦꯕ ꯂꯩꯌꯦꯗꯅ ꯀꯦꯞꯃꯟꯕꯒꯤꯗꯤ ꯌꯥꯗꯦꯅꯦ ꯀꯩꯀꯩꯅꯣ ꯇꯩꯁꯤꯜꯂꯒ ꯐꯥꯎꯟꯗꯦꯁꯟ ꯀꯩꯀꯩꯅꯣ ꯑꯩ ꯁꯨꯝꯁꯨ ꯌꯥꯝ ꯁꯥꯡꯅ ꯁꯥꯡꯅꯒ ꯀꯣ ꯀꯩꯅꯣ ꯁꯦꯝꯕꯗꯣ ꯑꯗꯨ ꯌꯥꯗꯦꯅꯦ ꯑꯗꯨꯪ ꯌꯦꯡ ꯑꯗꯨꯝ ꯁꯤꯝꯄꯜꯗꯤ ꯏꯁꯝ ꯏꯁꯝ ꯁꯝꯅ ꯂꯤꯞ ꯏꯁꯇꯤꯛꯀꯨꯝꯕ ꯇꯩꯔꯣ ꯑꯃꯨꯛꯈꯛ ꯀ꯭ꯔꯤꯝꯒꯨꯝꯕ ꯃꯅꯝ ꯈꯔ ꯐꯖꯕꯀꯣ ꯅꯨꯄꯤꯒꯤꯁꯨ ꯃꯅꯝ ꯐꯖꯕ ꯂꯩꯌꯦꯗꯅ ꯀ꯭ꯔꯤꯝꯒꯨꯝꯕ ꯇꯥꯏꯔꯗꯤ ꯑꯗꯨꯈꯒꯤ ꯃꯅꯥꯝ ꯐꯔꯗꯤ ꯌꯥꯔꯅꯤ
ꯑ ꯀꯔꯣ ꯀꯕ ꯃꯤ ꯈꯔ ꯑ
ꯑꯃꯨꯕꯗꯣ ꯌꯥꯝ ꯉꯥꯎꯁꯤꯜꯂꯒ ꯇꯩꯁꯟꯕꯗ ꯌꯦꯡꯕ ꯅꯨꯡꯉꯥꯏꯇꯦꯕ ꯑꯃꯨꯛꯀ
ꯑ ꯑꯗꯨꯅꯦ
ꯃꯥꯏꯁꯦ ꯆꯦꯡꯊꯣꯛꯑꯗꯤ ꯑꯃꯨꯕ ꯀꯥꯂꯥ꯭ꫪ ꯇꯣꯉꯥꯟ ꯇꯣꯉꯥꯟꯕꯅꯤꯅꯦ ꯑꯗꯨꯗꯤ ꯅꯨꯡꯉꯥꯏꯇꯦꯅꯦ ꯌꯦꯡꯕ ꯅꯨꯡꯉꯥꯏꯇꯦꯕ
ꯇꯣꯡꯉꯥꯜꯂꯦ ꯇꯣꯡꯉꯥꯜꯂꯦ ꯍꯣꯏ ꯈꯨꯠ ꯃꯆꯨ ꯇꯣꯡꯉꯥꯜꯂꯛꯀꯅꯤ ꯉꯥꯛ ꯃ
ꯎꯝ ꯎꯝ ꯑꯗꯨꯗꯤ ꯐꯣꯇꯣꯗ ꯃꯁꯛ ꯎꯝ ꯐꯣꯇꯣꯗ ꯇꯣꯉꯥꯟꯒꯅꯤ ꯑꯃꯨꯛꯀ ꯑꯁꯦꯡꯕꯗ ꯇꯣꯉꯥꯟꯒꯅꯤ ꯃꯤ ꯑꯅꯤ ꯅꯦꯕ ꯀꯦꯔꯦꯛꯇꯔ ꯂꯧꯕꯗꯣ
ꯑꯥ ꯑꯁ ꯀꯦꯕ ꯍꯩꯇꯕ ꯍꯩ ꯀꯦꯕ ꯍꯩꯇꯕꯁꯨꯕꯦꯔꯥ ꯅꯦꯑꯦ ꯅꯨꯄꯤꯒꯤꯗꯤ
ꯀꯦ ꯏꯃꯥꯟꯅꯕꯤꯒꯨꯝꯕ ꯄ꯭ꯔꯣꯒꯥꯝꯒꯨꯝꯕ ꯀꯦꯕꯒꯤ ꯃꫪꯛꯇ ꯆꯠꯂꯗꯤ ꯌꯦꯡꯕ ꯌꯥꯗꯦꯕ
ꯑꯩꯗꯤ ꯌꯥꯝ ꯀꯦꯒꯟꯕ ꯎꯝ ꯑꯩꯗꯤ ꯏꯆꯝ ꯆꯝꯕꯇꯅ ꯐꯖꯥꯅꯦ ꯌꯥꯝ ꯀꯩꯒꯟꯕꯗꯣ ꯄꯥꯝꯗꯦꯕ ꯏꯁꯝ ꯏꯁꯥꯝ ꯁꯝꯅ ꯆꯠꯐꯗꯨ ꯑꯗꯨꯅ ꯐꯩꯌꯦꯕ ꯑꯗꯨꯁꯨ ꯌꯦꯡꯕ ꯀ꯭ꯋꯥꯂꯤꯇꯤꯗ ꯂꯩꯔꯕꯀꯣ ꯃꯒꯨꯟ ꯂꯩꯌꯦꯕ ꯌꯥꯝ ꯀꯩ ꯀꯥꯟꯅ ꯑꯁ ꯑꯁꯤ ꯅꯨꯄꯤꯗꯤ ꯌꯥꯝ ꯀꯅꯣ ꯇꯧꯕ ꯃꯥꯜꯂꯤꯀꯣ ꯍꯥꯏꯕꯀꯣ ꯌꯥꯝ ꯈꯤꯛꯄ ꯌꯥꯝ ꯈꯤꯛꯄ ꯃꯥꯜꯂꯤꯀꯣ ꯑꯗꯨꯃꯥꯏ ꯉꯥꯡꯅꯏꯕ ꯁꯤꯝꯄꯜ ꯑꯣꯏꯔꯗꯤ ꯏꯆꯝ ꯆꯝꯃꯗꯤ ꯑꯁ ꯁꯤ ꯅꯨꯄꯤꯗꯤ ꯌꯦꯡꯕ ꯅꯨꯡꯉꯥꯏꯌꯦꯅꯦ ꯃꯪꯒꯨꯟ ꯁꯤ ꯌꯥꯝ ꯂꯩꯅꯦꯅꯀꯣꯅ ꯑꯗꯨꯝ ꯌꯦꯡꯕ ꯂꯩꯌꯦꯕ ꯌꯥꯝ ꯀꯦꯒꯟꯕ ꯅꯨꯄꯤꯗꯣ ꯅꯨꯄꯥꯈꯣꯏꯁꯨ ꯊꯤ ꯊꯤꯅ ꯉꯥꯡꯉꯦꯕ ꯑꯁ ꯁꯤ ꯅꯨꯄꯤꯗꯤ ꯌꯦꯡꯉꯣꯇꯨ ꯀꯥꯏꯅ ꯀꯣ ꯀꯩ ꯃꯟꯕꯒꯤ ꯑꯗꯨꯃꯥꯏꯗ ꯑꯗꯨꯃꯥꯏ ꯉꯥꯡꯅꯩꯌꯦꯕ ꯌꯥꯝ ꯏ ꯁꯝ ꯆꯝꯅ ꯑꯁ ꯁꯤ ꯅꯨ ꯅꯨꯄꯤꯗꯤ ꯃꯒꯨꯟ ꯂꯩꯌꯦꯅꯦ ꯏꯆꯝ ꯆꯝꯃꯤꯅꯦ ꯑꯁ ꯌꯦꯡꯕ ꯅꯨꯡꯉꯥꯏꯌꯦꯅꯦ ꯐꯖꯩꯅꯦ ꯀꯥꯏꯅꯀꯣ
ꯑꯩꯈꯣꯏꯅ ꯀꯦꯕꯗ ꯆꯠꯂꯦꯅꯦ ꯑꯗꯨꯕꯨꯗꯤ
ꯎꯝ ꯀꯦꯕꯁꯨ ꯃꯤꯅ ꯌꯦꯡꯕ ꯑꯗꯨꯝ ꯌꯦꯡꯕ ꯌꯥꯕ ꯀꯩꯅꯣꯗꯨ ꯂꯩꯗꯅ
ꯎꯝ
ꯂꯤꯁꯇꯤꯛꯒꯨꯝꯃꯗꯤ ꯀꯅꯒꯤ ꯊꯟ ꯊꯟꯅ ꯇꯩꯕꯗꯣ ꯅꯨꯡꯉꯥꯏꯇꯦ ꯈꯔ ꯍꯥꯡꯂꯗꯤ ꯌꯥꯔꯦꯅꯦ ꯃꯤꯅ ꯌꯦꯡꯕꯀꯣ ꯎꯝ ꯐꯖꯔꯦ
ꯆꯨꯝꯃꯦ ꯑꯗꯨꯕꯤꯗ ꯑꯁ ꯉꯥꯡꯁꯛꯅꯦ ꯉꯥꯡꯔꯒ
ꯑꯥ
ꯉꯥꯡꯁꯛ ꯉꯥꯡꯗ꯭ꯔꯁꯨ ꯀꯂꯥ ꯃꯌꯥꯝ ꯂꯩꯌꯦꯅ ꯃꯆꯨꯗꯣ
ꯑꯥ ꯑꯥ
ꯃꯌꯥꯝ ꯃꯌꯥꯝ ꯇꯩꯁꯟꯕꯗꯣ
ꯑ ꯑꯃꯨꯛꯀ ꯆꯥꯛꯆꯥ ꯑꯃꯨꯛꯀ ꯃꯥꯄꯥꯟ ꯃꯄꯥꯟ ꯊꯣꯔꯒ ꯀꯔꯤꯒꯨꯝꯕ ꯆꯥꯔꯗꯤ ꯃꯥꯒꯤ ꯆꯤꯟꯗꯣ ꯁꯣꯛꯇꯕꯤꯗ ꯇꯨꯃꯥꯏꯅ ꯃꯥꯒꯤꯀꯣ
ꯃꯌꯥꯝ ꯌꯥꯎꯕꯅꯦ ꯅꯨꯄꯤ
ꯑꯗꯣꯏꯗꯤ ꯌꯦꯡꯕ ꯌꯥꯏ ꯋꯥꯏꯕ ꯃꯆꯤꯟꯗ ꯁꯣꯛ ꯁꯣꯛ ꯑꯥ ꯁꯣꯛꯄ ꯌꯥꯗꯕꯒꯨꯝꯅꯀꯣ ꯑꯥ ꯥꯑꯨꯝ ꯖꯥꯛ ꯖꯥꯠꯅꯦ ꯅꯨꯄꯤꯈꯣꯏꯁꯨ ꯀꯣ ꯑꯃꯥꯅ ꯀꯦꯕ ꯌꯝ ꯌꯥꯝ ꯀꯦꯕ ꯀꯥꯡꯄꯨ ꯂꯩꯌꯦ ꯑꯃꯨꯛꯒ ꯁꯤꯝꯄꯜꯗ ꯂꯩꯌꯦ ꯃꯥꯅ ꯉꯦ ꯀꯩꯅꯣꯌꯦꯡ ꯀꯩꯅꯣꯒꯤꯁꯦ ꯌꯥꯝ ꯀꯩꯒꯜꯂꯒꯀꯣ ꯂꯨꯁꯤꯒꯤ ꯌꯥꯝ ꯂꯩꯌꯦꯅꯤ ꯑꯦꯟꯅꯗꯤ ꯑꯩꯒꯤ ꯑꯩꯅ ꯄꯥꯝꯕꯗꯤ ꯌꯥꯝ ꯀꯦꯅꯈꯤ ꯀꯦꯀꯟꯗꯕꯤꯗ ꯁꯤꯝꯄꯜꯅꯝ ꯆꯝꯅ ꯑꯗꯨꯅ ꯈ ꯁꯤꯝꯄꯜ ꯂꯤꯚꯡ ꯍꯥꯏ ꯊꯤꯡꯀꯤꯡ ꯍꯥꯏꯕꯗ ꯑꯣ ꯍꯕ ꯁꯤꯝꯄꯜ ꯂꯤꯚꯡ ꯍ ꯊꯤꯡꯀꯤꯡ ꯍꯥꯏꯕꯗꯨꯔꯣ ꯑꯗꯨꯒꯤ ꯑꯗꯨꯒꯤ ꯋꯥꯔꯤ ꯑꯃ ꯂꯩꯒꯤꯗꯅ ꯑ
ꯅꯨꯄꯥ ꯀꯩꯁꯨ ꯈꯔ ꯀꯦꯕ ꯄꯥꯝꯕꯃ ꯂꯩ
ꯑꯥ